ꯇꯥꯕ꯭ꯔꯣ ꯑꯁ ꯅꯪꯒꯤ ꯈꯣꯟꯖꯦꯜ ꯇꯥꯒꯦꯅ ꯉꯥꯏꯔꯤꯖꯦ ꯅꯨꯃꯤꯠ ꯍꯨꯝꯅꯤ ꯌꯧꯔꯦꯅꯦ ꯇꯥꯕ ꯉꯝꯗꯔꯦ ꯂꯩꯕꯅꯦ
ꯀꯣꯜ ꯇꯧꯒꯦ ꯍꯥꯏꯔꯁꯨ ꯊꯕꯛ ꯌꯥꯝꯕꯒꯤ ꯀꯣ ꯑꯗꯨꯒ ꯑꯩꯅ ꯁꯪꯉꯗꯤ ꯅꯪꯅ ꯁꯪꯗꯕ
ꯍꯣꯏꯅꯦ ꯑꯗꯨꯃꯥꯏꯅ ꯇꯧꯕꯒꯤꯅꯦ
ꯎꯝ ꯑꯩꯈꯣꯏꯅꯤꯒꯤ ꯃꯇꯝꯁꯦ ꯈꯔ ꯈꯔ ꯇꯣꯡꯉꯥꯜꯂꯦꯕ ꯑꯗꯨꯒꯤ ꯑꯣꯏꯔꯝꯅꯤ
ꯑꯗꯨꯅꯦ ꯉꯔꯥꯡꯁꯨ ꯑꯩꯗꯣ ꯅꯨꯡꯊꯤꯟꯗ ꯅꯍꯥꯟꯗꯤ ꯑꯩ ꯅꯨꯡꯊꯤꯟꯗ ꯍꯦꯛ ꯅꯪ ꯁꯪꯕꯅꯦꯕ ꯑꯗꯨ ꯉꯔꯥꯡꯗꯣ ꯊꯕꯛ ꯑꯃ ꯆꯠꯄꯀꯣ ꯍꯜꯂꯛꯑꯦ ꯑꯗꯨ ꯑꯃꯨꯛꯀ ꯅꯦꯠꯒꯨꯝꯕ ꯈꯔ ꯅꯨꯡꯉꯥꯏꯇꯕ ꯑꯗꯨꯒꯤ ꯑꯩꯅ ꯑꯃꯨꯛ ꯇꯧꯗ꯭ꯔꯕ ꯑꯗꯨꯒꯤ ꯈꯪꯗꯦ ꯁꯪ ꯊꯕꯛꯁꯦ ꯑꯩꯅ ꯁꯪꯕ ꯀꯥꯟꯗ ꯅꯪꯅ ꯈꯔ ꯁꯪꯗꯕ ꯅꯪꯅ ꯈꯔ ꯑꯩꯗꯤ ꯊꯦꯡꯅꯁꯨ ꯇꯧꯅꯤꯡꯗꯕꯀꯣ ꯑꯗꯨ ꯅꯪꯁꯨ ꯑꯉꯥꯡ ꯂꯩꯕꯅꯤꯅꯀꯣ
ꯍꯣꯏ ꯑꯗꯨꯅꯤ ꯑꯩꯁꯨ ꯑꯉꯥꯡ ꯇꯨꯝꯗ꯭ꯔꯗꯤꯀꯣ ꯎꯄꯥꯏ ꯂꯩꯇꯦꯕ
ꯍꯣꯏꯅꯦ ꯑꯉꯥꯡ ꯃꯆꯥ ꯅꯨꯄꯥ ꯐꯖꯕ ꯄꯣꯛꯑꯦ ꯍꯥꯏꯕ ꯅꯠꯇ꯭ꯔꯣ
ꯍꯣꯏ
ꯏꯁ ꯃꯤꯗꯤ ꯗꯥꯎ ꯌꯥꯔꯦꯀꯣ ꯀꯨꯝꯁꯤꯒꯤꯗꯤ
ꯍꯣꯏ ꯂꯣꯇ꯭ꯔꯤ ꯐꯥꯎꯋꯦ ꯍꯥꯏꯕ ꯇꯥꯔꯦ
ꯍꯣꯏ ꯅꯪ ꯐꯥꯎꯗꯤ ꯀꯨꯝꯁꯤꯒꯤ ꯑꯗꯨꯝ ꯗꯥꯎ ꯌꯥꯔꯦꯕ
ꯍꯣꯏ
ꯑꯗꯨꯒ ꯅꯪꯒꯤ ꯆꯞ ꯆꯥꯕ ꯑꯃ ꯂꯩꯌꯦ ꯍꯥꯏꯕꯤꯌꯨꯔꯣ ꯍꯧꯖꯤꯛꯁꯦ ꯂꯧ ꯂꯤꯡꯕ ꯃꯇꯝꯅꯤꯅ ꯑꯗꯣ ꯑꯉꯥꯡ ꯂꯩꯕ ꯇꯥꯟ ꯆꯥꯗ꯭ꯔꯣ
ꯍꯣꯏ ꯑꯗꯨꯅꯦ
ꯅꯪ ꯊꯕꯛꯇꯣ ꯆꯠꯂꯝꯃꯔꯣꯏꯕ
ꯍꯣꯏ ꯆꯠꯇꯦ
ꯑꯗꯨꯏ ꯗꯥꯎ ꯌꯥꯢꯕ ꯅꯪꯒꯤ ꯑꯉꯥꯡꯗꯣ
ꯎꯝ
ꯃꯇꯝ ꯆꯥꯅ ꯊꯣꯛꯄ ꯍꯥꯏꯇꯥꯔꯦ ꯅꯣꯏꯒꯤꯁꯦ
ꯑꯩꯁꯨ ꯈꯪꯕ ꯂꯧ ꯇꯧꯕ ꯂꯧ ꯇꯧꯕ ꯃꯇꯝꯗ ꯌꯨꯝꯗ ꯂꯩꯒꯦ ꯍꯥꯏꯅ
ꯍꯥꯏꯅ ꯇꯥꯎꯕꯅꯤꯗ ꯌꯥꯏꯌꯦ ꯌꯥꯏꯌꯦ ꯅꯪ ꯑꯩꯈꯣꯏ ꯈꯨꯜꯂꯣꯝꯗꯗꯤ ꯀꯣꯛ ꯋꯥꯡꯕ ꯃꯃꯥ ꯍꯥꯏꯁꯦ ꯅꯪ ꯇꯥꯔꯦ ꯍꯥꯏꯗꯤ ꯍꯧꯖꯤꯛ ꯅꯪ ꯂꯧ ꯆꯠꯂꯗꯤ ꯃꯥꯏꯒꯨꯝꯕ ꯀꯔꯤꯒꯨꯝꯕ ꯃꯨꯔꯛ ꯑꯅꯤꯕ
ꯎꯝ
ꯃꯨꯕꯥ ꯑꯁ ꯂꯧ ꯂꯤꯡꯕꯁꯦ ꯋꯥꯕꯅꯦ
ꯎꯝ
ꯑꯗꯨꯕꯨ ꯑꯩꯈꯣꯏꯅ ꯈꯪꯗꯕꯒꯤꯅꯦꯕ ꯁꯥ ꯏꯟꯁꯥꯡ ꯄꯤꯖꯕꯒꯤ ꯈꯪꯗꯕ ꯋꯥꯅꯦꯕ
ꯍꯣꯏ ꯑꯗꯨꯅꯦ
ꯑꯗꯨꯅꯦ ꯁꯥꯕꯨ ꯄꯤꯗꯗꯤ ꯑꯍꯥꯎ ꯑꯍꯥꯎꯕ ꯆꯥꯏꯌꯦꯕ ꯍꯣꯏ ꯁꯥ ꯄꯤꯗꯕꯤꯗ ꯍꯪꯒꯥꯝꯒꯤ ꯃꯀꯪꯒꯨꯝꯕ ꯀꯔꯤ ꯁꯧꯒꯔꯤꯒꯨꯝꯕ ꯊꯣꯡꯉꯗꯤ ꯑꯩꯈꯣꯏ ꯂꯧ ꯂꯤꯡꯕ ꯉꯝꯃꯣꯏꯕ
ꯍꯣꯏ
ꯇ꯭ꯔꯣ
ꯍꯣꯏ ꯑꯗꯨꯅꯤ
ꯁꯤꯃꯨꯛ ꯀꯩꯅꯣ ꯇꯧꯕ ꯀꯥꯟꯗ ꯑ ꯅꯣꯏ ꯑꯉꯥꯡꯗꯤ ꯀꯩꯗꯧꯔ ꯂꯩꯕ꯭ꯔꯣ
ꯍꯧꯖꯤꯛꯇꯤ ꯑꯁ ꯃꯇꯣꯟꯗ ꯑꯩꯅ ꯄꯤꯕꯤꯕ
ꯏꯕ ꯑꯁ ꯅꯨꯡꯉꯥꯏꯔꯦꯀꯣ ꯃꯤꯗꯤ
ꯑꯁ ꯋꯥꯏ
ꯋꯥꯏꯍꯦ ꯀꯗꯥꯏꯗꯒꯤ
ꯅꯨꯡ ꯑꯥ ꯅꯨꯡꯇꯤꯒꯤ ꯑꯉꯥꯡꯅ ꯄꯣꯔꯒ ꯂꯩꯕꯒꯤ ꯑꯁ ꯌꯥꯗ꯭ꯔꯦ
ꯐꯔꯦ ꯈꯔ ꯉꯧꯔꯒꯥ ꯄ꯭ꯂꯦꯛꯁꯟ ꯁꯦꯡꯅꯤꯡꯉꯥꯏ
ꯗꯥꯏꯗꯤꯒꯤꯅꯣꯗ ꯀꯝꯄ꯭ꯂꯦꯛꯁꯟꯗꯤ ꯆꯞ ꯃꯥꯟꯅꯌꯦ ꯅꯍꯥꯟꯒꯤ
ꯅꯍꯥꯟ ꯅꯍꯥꯟꯒꯤꯗꯨꯝ ꯐꯖꯩ ꯍꯥꯏꯌꯣ
ꯑꯦ
ꯍꯣꯡꯗꯦ ꯍꯥꯏꯕꯗꯣ
ꯑꯣ ꯑꯩꯅ ꯍꯥꯏꯕꯗꯤ ꯃꯨꯕꯗꯣ ꯑꯗꯨꯝ ꯃꯨꯔꯒ ꯂꯩ ꯍꯥꯏꯕꯅꯤꯗ
ꯅꯤꯗꯤꯗ ꯈꯪꯉꯦꯗ ꯐꯖꯩ ꯍꯥꯏꯕ
ꯑꯦꯁ
ꯀꯝꯄ꯭ꯂꯦꯛꯁꯟꯗꯤ ꯗꯨꯝ ꯌꯥꯝ ꯊꯤꯕ ꯅꯠꯇꯦꯅ ꯅꯪꯁꯨ
ꯌꯥꯗ꯭ꯔꯦꯍꯦ ꯍꯧꯖꯤꯛꯀꯟꯁꯦ
ꯐꯁꯦ ꯑꯁ ꯃꯤ ꯈꯔ ꯌꯥꯎꯔꯕꯗꯤꯅ ꯆꯍꯤ ꯆꯍꯤꯅ ꯃꯤꯒꯤ ꯑꯃꯁꯛꯁꯦꯀꯣ ꯆꯍꯤꯗ ꯀꯩꯅꯣ ꯆꯠꯇꯦ ꯍꯥꯏꯕꯅꯦ ꯋꯥꯈꯜꯗ ꯆꯠꯂꯦ ꯍꯥꯏꯕꯅꯦ ꯅꯪ ꯍꯣꯏ ꯅꯪ ꯍꯧꯖꯤꯛ ꯑꯉꯥꯡ ꯑꯣꯏꯅꯤꯡꯉꯗꯤꯀꯣ ꯑꯉꯥꯡ ꯃꯆꯥꯒꯤ ꯈꯪꯗꯦ ꯃꯤꯅ ꯍꯥꯏꯕꯅꯦ ꯑꯈꯣꯏꯅ ꯑꯩꯈꯣꯏꯒꯤ ꯋꯥꯈꯜꯗ ꯑꯉꯥꯡ ꯑꯣꯏꯅ ꯆꯦꯜꯂꯗꯤ ꯑꯗꯨꯝ ꯍꯛꯆꯥꯡꯁꯨ ꯈꯔ ꯌꯥꯡꯅ ꯎꯔꯒ ꯑꯗꯨꯝ ꯌꯥꯏ ꯍꯥꯏꯕꯅꯦꯕ꯫
ꯑꯣ ꯑꯣ
ꯑꯍꯟꯒꯤ ꯄꯨꯛꯆꯦꯜ ꯄꯨꯔꯗꯤ ꯃꯤꯅꯁꯨ ꯑꯍꯟꯗꯨꯝꯅ ꯈꯜꯂꯅꯤꯅ꯫ ꯅꯪꯅꯁꯨ ꯍꯦꯟꯅ ꯑꯍꯟ ꯈꯟꯕ ꯑꯗꯨꯒꯤꯅꯦ ꯑꯉꯥꯡ ꯑꯣꯏꯅ ꯂꯩꯌꯣ ꯑꯗꯨꯗꯤ ꯑꯥ ꯄꯥꯖꯩ ꯇꯥꯔ꯭ꯝ ꯃꯉꯥ ꯇꯔꯥꯇ꯭ꯔꯨ ꯑꯗꯨꯋꯥꯏꯗ ꯂꯩꯔꯤꯌꯦꯍꯦ ꯆꯞ ꯆꯔꯦ ꯅꯪꯒꯤꯗꯣ ꯑ ꯑꯩꯒꯤꯁꯨ ꯍꯧꯖꯤꯛꯁꯦ ꯆꯍꯤ ꯇꯔꯨꯛꯒꯨꯝꯕꯒꯨꯝꯕꯗ ꯂꯩꯔꯤꯅꯦ
ꯑꯁ ꯌꯥꯏ ꯍꯦ ꯅꯪꯁꯨ
ꯑꯗꯨ ꯆꯍꯤ ꯇꯔꯨꯛꯒꯨꯝꯕꯗ ꯂꯩꯕꯒꯤꯅꯦ ꯑꯩꯅ ꯆꯥꯔꯒ ꯇꯨꯝꯃꯒ ꯅꯨꯡꯉꯥꯏꯔꯤꯁꯦ
ꯍꯣꯏ
ꯅꯠꯇ꯭ꯔꯗꯤ ꯑꯍꯟꯒꯨꯝꯅ ꯆꯍꯤ ꯀꯨꯟꯊ꯭ꯔꯥ ꯌꯧꯗꯧꯔꯦ ꯍꯥꯏꯅ ꯈꯜꯔꯒꯥ ꯂꯩꯔꯗꯤ ꯑꯩꯁꯦ ꯄꯣꯊꯥꯐꯝ ꯈꯪꯔꯣꯏꯕ ꯍꯥꯏꯕꯗꯤ ꯑ ꯊꯕꯛꯁꯨ ꯇꯧꯗꯦ
ꯑ
ꯋꯥꯀ ꯋꯥꯔ ꯂꯩꯔꯅꯤꯕ
ꯀꯨꯟꯗꯤ ꯁꯨꯔꯕꯣ
ꯏꯁ ꯀꯨꯟꯗꯤ ꯁꯨꯔꯕꯣ ꯍꯥꯌꯦ ꯁꯤꯕꯨ ꯋꯥꯅꯤ ꯍꯥꯏꯅ ꯍꯪꯉꯤꯔꯣ ꯑꯩꯉꯣꯟꯗ꯫
ꯌꯦꯁ
ꯑꯁ ꯌꯥꯝꯃꯦ ꯍꯧꯖꯤꯛ ꯍꯥꯏꯁꯦ ꯈꯔ ꯂꯩꯔꯗꯤ ꯑꯔꯤꯕꯤꯗ ꯃꯤꯡ ꯆꯟꯕ ꯌꯥꯔꯛꯑꯅꯤ ꯑꯗꯨꯅꯤ ꯅꯣꯏꯗꯤ ꯑꯗꯨꯝ ꯈꯔ ꯑꯉꯥꯡ ꯑꯣꯏꯅ ꯄꯥꯟꯕꯒꯤ ꯑꯗꯨꯝ ꯅꯆꯥꯒꯨꯝꯕ ꯂꯣꯏ ꯆꯥꯎꯔꯗꯅ ꯅꯪꯗꯤ ꯑꯗꯨꯝ ꯂꯩꯁꯥꯕꯤ ꯑꯣꯟꯈꯤꯕ ꯌꯥꯏꯑꯦꯕ
ꯈꯪꯗꯦꯗ ꯑꯈꯣꯏꯗꯤ ꯊꯕꯛ ꯋꯥꯅ ꯇꯧꯕꯅꯤꯅ ꯑꯩꯈꯣꯏꯒꯤ ꯃꯥꯏꯗꯣ ꯌꯥꯗ꯭ꯔꯦ꯫
ꯌꯥꯗ꯭ꯔꯦ ꯅꯪꯒꯤ ꯃꯥꯏꯗꯨ ꯀꯩꯁꯨ ꯇꯧꯗꯦ ꯃꯥꯏ ꯄꯥꯛꯄꯤ ꯑꯣꯏꯔꯒ ꯀꯔꯤꯔꯣ ꯃꯥꯏ ꯄꯥꯛꯄꯗꯤ ꯀꯝꯇ ꯈꯨꯨꯏꯗꯕꯅꯦ ꯑꯁ ꯑꯁꯦꯡꯕꯅꯦ ꯃꯥꯏ ꯄꯤꯛ ꯄꯁꯤꯡꯅ ꯈꯨꯏꯕꯁꯨ ꯌꯥꯝ ꯂꯥꯏꯔꯦ ꯑꯗꯣ ꯍꯥꯏꯕꯗꯤ
ꯑꯣ
ꯑꯇꯣꯞꯄ ꯈꯨꯏꯐꯝ ꯂꯩꯇ꯭ꯔꯦꯅꯥꯏ ꯃꯥꯏ ꯈꯣꯏ ꯃꯥꯏ ꯃꯥꯏ ꯄꯥꯛꯄꯁꯤꯡꯗꯤ ꯈꯨꯨꯏꯕ ꯃꯐꯝ ꯌꯥꯝꯃꯕꯒꯤ ꯇꯞꯅ ꯇꯞꯅ ꯈꯨꯏꯔꯛꯀꯅꯤꯕ ꯈꯔ ꯃꯇꯝ ꯂꯧꯒꯅꯤ
ꯑꯗꯨꯗꯤ ꯅꯪꯁꯨ ꯃꯇꯝ ꯂꯧꯕꯅꯤꯅꯦ
ꯑꯩ ꯃꯥꯏ ꯄꯥꯛꯇꯦꯅ ꯄꯤꯛꯑꯦꯅ ꯑꯩꯗꯤ꯫
ꯑꯦ ꯄꯥꯛꯑꯦ ꯍꯦ ꯅꯪꯁꯨ
ꯑꯩꯉꯣꯟꯗꯒꯤꯗꯤ ꯅꯪ ꯄꯥꯛꯑꯦ
ꯄꯥꯛꯃꯟꯕꯒꯤ ꯌꯥꯗꯔꯦ
ꯑ ꯃꯥꯏ ꯄꯥꯛ ꯑꯩꯗꯤꯀꯣ ꯅꯨꯄꯤꯁꯤꯡꯁꯦ ꯃꯥꯏ ꯄꯥꯛꯄꯅ ꯍꯦꯟꯅ ꯌꯦꯡꯕ ꯀꯥꯟꯗ ꯑꯗꯤ ꯃꯤ ꯑꯗꯨꯝ ꯆꯥꯎꯅ ꯎꯑꯦꯕ ꯑꯗꯨꯒꯤ ꯑꯗꯨꯝ ꯐꯖꯩꯌꯦꯗ꯫
ꯐꯔꯨꯡꯉꯥꯛꯇ ꯉꯥꯏꯔꯦꯍꯦ ꯑꯩꯒꯤ ꯃꯥꯏꯁꯦ ꯍꯧꯖꯤꯛꯀꯥꯟ꯫
ꯀꯔꯤ ꯍꯥꯏꯕ
ꯑꯩꯒꯤ ꯃꯥꯏꯁꯦ
ꯎꯝ
ꯁꯥꯔꯨ ꯉꯥꯛꯇ ꯊꯣꯛꯑꯦꯕ ꯍꯛꯆꯥꯡꯁꯦ ꯈꯔ ꯀꯩꯅꯣ ꯑꯉꯥꯡ ꯂꯩꯕꯒꯤ ꯀꯣ ꯇꯨꯝꯕꯁꯨ ꯐꯖꯅ ꯇꯨꯝꯗꯦ ꯆꯥꯕꯗꯤ ꯑꯗꯨꯝ ꯆꯥꯏ ꯑꯗꯨꯕꯨ ꯈꯪꯗꯦ
ꯅꯪ ꯈꯔ ꯂꯩꯔꯗꯤ ꯐꯖꯕ ꯍꯧꯔꯅꯤꯗ ꯅꯪꯒꯤꯁꯦ ꯇꯟꯖꯥ ꯆꯥꯕ ꯑꯃꯨꯛ ꯂꯩꯔꯦ ꯍꯥꯏꯔꯤꯔꯣ ꯅꯪ ꯍꯧꯖꯤꯛ ꯍꯧꯖꯤꯛꯁꯦ ꯍꯧꯖꯤꯛꯀꯤ ꯊꯥꯗꯤ ꯀꯨꯝꯍꯩꯒꯤ ꯊꯥꯗꯤ ꯈꯔ ꯋꯥꯠꯂꯤꯌ‌ꯦꯕꯀꯣ
ꯑꯥ
ꯀꯨꯝꯍꯩꯒꯤ ꯊꯥꯗ ꯈꯔ ꯐꯖꯔꯛꯒꯦꯔꯥ ꯈꯪꯗꯦꯀꯣ
ꯏꯁ ꯌꯦꯡꯕ ꯇꯥꯔꯦꯗꯅ
ꯍꯣꯏ ꯍꯥꯏꯕꯗꯤ ꯅꯪ ꯍꯧꯖꯤꯛ ꯑꯗꯨꯝ ꯑꯉꯥꯡ ꯈꯔ ꯄꯤꯛꯄꯩ ꯑꯗꯨ ꯃꯇꯝ ꯌꯧꯔꯗꯤ ꯑꯉꯥꯡꯁꯨ ꯆꯥꯎꯔꯛꯑꯅꯤꯅ
ꯍꯣꯏ
ꯑꯗꯨꯗꯤ ꯅꯪꯁꯦ ꯀꯨꯝꯍꯩꯗ ꯐꯖꯕꯒꯤ ꯆꯥꯡ ꯋꯥꯡꯉꯦꯕ
ꯄ‌ꯦꯁ ꯑꯣꯡꯕ ꯇꯥꯔꯦꯅꯦ ꯑꯗꯨꯗꯤ
ꯍꯣꯏ ꯐꯖꯔꯛꯀꯅꯤ ꯅꯪꯗꯤ ꯑꯩꯈꯣꯏꯗꯒꯤ ꯍꯦꯟꯅ ꯌꯥꯝꯅ ꯈꯦꯠꯅꯕꯁꯨ ꯑꯣꯏꯔꯝꯗꯧ ꯃꯥꯟꯗꯦ ꯆꯍꯤꯗꯣ
ꯆꯍꯤ ꯌꯥꯝꯃꯦꯗꯥ ꯑꯩꯗꯤ
ꯀꯨꯟꯊ꯭ꯔꯥ ꯁꯨꯔꯕꯣ
ꯀꯨꯟꯊ꯭ꯔꯥ ꯍꯦꯜꯂꯦ ꯍꯦ
ꯍ‌ꯦꯜꯂ‌ꯦꯍ‌ꯦ ꯕ‌ꯦꯝꯃꯥ ꯀꯔꯤꯅ‌ꯣ ꯑꯁꯦꯡꯕꯩꯔꯣ
ꯍꯣꯏ
ꯑ ꯅꯪꯒꯤ ꯁꯛꯇꯤ ꯌꯥꯝꯅ ꯑꯍꯟ ꯑꯣꯏꯅꯗꯤ ꯎꯗꯕ ꯑꯗꯨꯒꯤꯅꯤꯗ
ꯑꯩ ꯅꯨꯡꯉꯥꯏꯍ‌ꯦ
ꯑꯁꯦꯡꯕꯅꯦ ꯍꯥꯏꯕꯗꯤ ꯃꯤꯁꯦ ꯁꯛꯇꯁꯨ ꯑꯗꯨꯝ ꯄꯣꯟꯕꯅꯦꯕꯀꯣ ꯁꯛꯇ ꯃꯤ ꯈꯔ ꯑꯍꯟ ꯑꯣꯏꯅ ꯑꯩꯗꯤ ꯁꯛꯇꯣ ꯑꯍꯟ ꯑꯣꯏꯅ ꯎꯋꯦ ꯍꯥꯏꯕꯅꯦꯕ ꯃꯤꯅ
ꯀꯨꯟꯊ꯭ꯔꯥ ꯁꯨꯒꯗꯧꯔꯦ ꯍꯣꯏ
ꯍ‌ꯣꯏ ꯑꯗꯨꯅꯦ ꯑꯩ ꯅꯪꯁꯦ ꯑ ꯆꯍꯤꯁꯦ ꯀꯨꯟ ꯇꯛ ꯀꯨꯟ ꯇꯔꯦꯠ ꯅꯤꯄꯥꯟ ꯑꯣꯏ ꯗꯝꯗꯧ ꯃꯥꯜꯂꯦꯕ ꯀꯨꯟꯊ꯭ꯔꯥ ꯁꯨꯔꯝꯗꯥꯏꯗꯒꯨꯝꯕ ꯀꯣ
ꯑ ꯁꯨꯒꯗꯧꯔꯦ
ꯎꯝ ꯁꯨꯕꯅ ꯐꯔ‌ꯦ ꯅꯆꯥ ꯁꯨ ꯂꯩꯔꯕꯅꯤꯅ ꯁꯨꯗ꯭ꯔꯥꯗꯤ ꯅꯣꯏ ꯅꯆꯥꯁꯤꯡ ꯆꯥꯎꯔꯒ ꯎꯁꯤꯠꯂꯔꯣꯏ ꯅꯪꯉꯣꯟꯗ
ꯂ‌ꯣꯏꯔ‌ꯦꯍ‌ꯦ
ꯑꯁ‌ꯦꯡꯕꯅ‌ꯦ ꯏꯃꯥꯗꯤ ꯌꯥꯝ ꯑꯉꯥꯡ ꯑꯣꯏꯅ ꯌꯨꯝ ꯄꯥꯜꯂꯦ ꯍꯥꯏꯔꯛꯀꯅꯤ
ꯎꯝ
ꯑꯁ ꯅꯣꯏ ꯁꯥꯗ꯭ꯔꯣ ꯑꯩꯁꯨ ꯋꯥꯠꯂꯤꯕꯣ ꯑꯩꯁꯦ ꯆꯠꯅꯤꯡꯉꯥꯏꯔꯣ
ꯍꯣꯏ
ꯑꯩꯒꯤ ꯄꯟꯊꯨꯡꯐꯝꯔ‌ꯣꯕ
ꯍꯣꯏꯅꯦ ꯍꯣꯏꯅꯦ
ꯑꯩꯒꯤ ꯑꯩꯒꯤ ꯄꯟꯊꯨꯡꯁꯦ ꯑꯩꯁꯦ ꯍꯧꯖꯤꯛꯀꯥꯟꯅ ꯑꯩꯒꯤ ꯄꯥꯟꯊꯨꯡꯁꯦ ꯑꯥꯝ ꯄꯥꯛ ꯁꯦꯡꯅ ꯎꯗ꯭ꯔꯦꯕ ꯍꯥꯏꯕꯗꯤ ꯂꯝꯕꯤꯗꯣ ꯍꯣꯢ ꯂꯝꯕꯤꯗꯣ
ꯑ
ꯀꯥꯏꯗꯅꯣ ꯃꯅꯤꯡ ꯃꯃꯥꯡ ꯒ꯭ꯌꯥꯟ ꯇꯥꯗꯕ ꯑꯃ ꯌꯥꯎꯔꯦꯕ
ꯐꯖꯥꯅꯗꯤ ꯊꯤꯌꯣꯍꯦ
ꯍꯣꯏ ꯀꯟꯅ ꯊꯤꯔꯤ ꯑꯩ ꯈꯪꯗꯦ ꯀꯃꯥꯏ ꯊꯤ ꯊꯤꯕꯁꯦ ꯊꯤꯗꯤ ꯊꯤꯔꯤ ꯅꯣꯏ ꯀꯃꯥꯏꯅ ꯊꯤꯔ ꯂꯧꯔꯤꯅꯣ ꯈꯪꯗꯦ ꯀꯃꯥꯏꯅ ꯊꯤꯔꯣ ꯅꯣꯏꯗꯤ
ꯑꯩꯅ ꯊꯤꯕꯤꯌꯣꯔ
ꯎꯝ
ꯎꯝ ꯐꯥꯔꯦ ꯁꯦꯡꯕꯅꯦ ꯑꯩꯅ ꯍꯥꯏꯗꯣ
ꯈꯪꯗꯦ ꯑꯩꯗꯤ ꯊꯤꯕꯁꯦ ꯄꯥꯛ ꯍꯩꯇꯦ ꯑꯁꯦꯡꯕꯩ ꯀꯃꯥꯏꯅ ꯇꯧꯕꯅꯣ ꯈꯪꯗꯦ
ꯑꯁ ꯐꯖ ꯐꯖꯕ ꯂꯩꯔꯝꯒꯅꯤꯗ
ꯑꯩꯗꯤ ꯃꯁꯛꯁꯦ ꯐꯖꯕ ꯄꯥꯛ ꯄꯥꯝꯗꯦ ꯑꯩꯗꯤ ꯃꯨꯕ ꯄꯥꯝꯃꯦꯕ
ꯍꯥꯢ ꯍꯩ
ꯃꯨꯔꯒ ꯅꯨꯄꯥ ꯊꯣꯛꯄꯗꯣ ꯈꯪꯕ꯭ꯔꯥ
ꯍꯣꯏ
ꯇꯨ ꯃꯈꯣꯝ ꯃꯈꯣꯡ ꯃꯈꯨꯠꯁꯤ ꯏꯆꯥꯎ ꯆꯥꯎꯔꯒ ꯃꯥꯒꯤ ꯁꯤꯡꯂꯤ ꯌꯥꯝ ꯎꯕꯁꯤꯡꯗꯣ
ꯑꯥ
ꯅꯨꯄꯥ ꯌꯥꯝ ꯃꯥꯟꯕꯗꯣ
ꯑꯣ
ꯑꯗꯨꯒꯨꯝꯕꯁꯨ ꯑꯩꯈꯣꯏ ꯈꯨꯜꯂꯣꯝꯅꯁꯨ ꯌꯥꯎꯗꯕꯒꯤ ꯕꯤꯠ ꯏꯔꯩ ꯔꯩꯇꯩꯅꯦ
ꯑꯩꯈꯣꯏ ꯈꯨꯟꯒꯤꯁꯤ ꯏꯀꯪ ꯀꯥꯏ ꯇꯦꯟ ꯇꯦꯟ ꯇꯧꯗ꯭ꯔꯣ ꯑꯩ ꯐꯖꯕꯨꯗꯤ ꯌꯥꯝ ꯌꯥꯎꯋꯦ ꯍꯥꯏꯔꯁꯨ ꯑꯩꯅ ꯄꯥꯝꯕꯗꯣ ꯌꯧꯗꯦꯕ
ꯎꯝ ꯅꯣꯏꯅ ꯂꯩꯕ ꯃꯐꯝꯗ ꯌꯥꯝ ꯂꯩꯔꯝꯃꯅꯤ ꯑꯗꯨꯅ
ꯍꯣꯏ ꯑꯩꯈꯣꯏ ꯂꯩꯕ ꯃꯐꯝꯗꯨꯗꯤ ꯑꯗꯨꯝ ꯂꯩꯌꯦ ꯃꯨꯕꯗꯤ ꯑꯗꯨꯝ ꯂꯩꯔꯦꯀꯣ ꯑꯗꯣ ꯑꯁ ꯍꯥꯏꯕꯗꯤ ꯑꯩꯈꯣꯏꯁꯨ ꯈꯪꯗꯦ ꯀꯅꯥ ꯄꯥꯃꯤꯅꯣ ꯈꯣꯏ ꯈꯪꯗꯦꯕ ꯅꯨꯄꯥ ꯁꯤꯡꯁꯦ ꯂꯣꯏ ꯐꯥꯕ ꯐꯩꯌꯦ ꯑꯗꯣ ꯂꯣꯏꯅ ꯃꯣꯏꯗ ꯄꯥꯟꯈ꯭ꯔꯁꯤꯔꯥ ꯈꯪꯗꯦ
ꯍꯁ ꯌꯥꯔꯦ ꯋꯥꯅꯤ ꯍꯦ
ꯈꯪꯗꯦ ꯂꯣꯏꯅ ꯐꯩꯌꯦꯗ ꯒꯌ꯭ꯥꯟ ꯃꯥꯟ ꯇꯥꯗꯦ
ꯑꯁ ꯑꯩꯈꯣꯏ ꯈꯨꯟꯅ ꯄꯥꯜꯂꯁꯨ ꯊꯕꯛ ꯑꯃꯨꯛ ꯇꯧꯒꯅꯤ
ꯅꯪꯅ ꯍꯥꯏꯕꯗꯨ ꯌꯥꯝ ꯆꯨꯝꯃꯦ
ꯐꯖꯅ ꯈꯜꯂꯒ ꯄꯥꯟꯒꯗꯕꯅꯤ
ꯑꯩꯈꯣꯏ ꯄꯨꯟꯅ ꯄꯨꯟꯅ ꯂꯧ ꯆꯟꯃꯤꯟꯅꯕ ꯃꯊꯛ ꯂꯩꯀꯥꯏꯗ
ꯑꯣ ꯑꯗꯨꯅꯤ
ꯁꯤꯡꯒꯤ ꯐꯥꯝ ꯇꯧꯔꯒ
ꯏꯁ
ꯅꯪꯒꯤꯗꯨ ꯆꯥꯎꯅ ꯂꯩꯕ ꯅꯠꯇ꯭ꯔꯣ ꯊꯥꯏꯅ
ꯍꯣꯏ ꯍꯧꯖꯤꯛꯀꯥꯟꯗꯤ ꯑꯁ ꯎꯄꯥꯏ ꯂꯩꯇ꯭ꯔꯦ
ꯎꯪ ꯅꯪ ꯐꯔꯕꯅꯦ ꯂꯧ ꯃꯇꯝꯗ ꯑꯉꯥꯡ ꯂꯩꯔꯤꯗꯣ ꯑꯉꯥꯡ ꯀꯣꯜꯂ ꯅꯨꯡꯉꯥꯏꯅ ꯂꯩꯊꯣꯛꯎ ꯅꯨꯡꯉꯥꯏꯇꯦꯗꯥ ꯀꯗꯥꯏꯗꯒꯤ ꯌꯨꯝꯗ ꯂꯩ ꯂꯩꯔꯒ ꯕꯣꯔꯤꯡ ꯆꯨꯏ ꯆꯠ ꯑꯗꯨꯝ ꯆꯠꯄꯁꯦ ꯄꯥꯝꯕ ꯑꯣꯏꯔꯝꯅꯤ ꯅꯪꯅ
ꯍꯣꯏ ꯑꯩꯗꯤ ꯆꯠꯅꯤꯡꯉꯦ
ꯑꯩ ꯆꯠꯄꯁꯦ ꯏꯄꯥꯝ ꯄꯥꯝꯗꯦ ꯇꯨꯝꯕꯁꯦ ꯌꯥꯝ ꯄꯥꯝꯕꯒꯤꯔ ꯈꯡꯗꯦ ꯅꯣꯏꯈꯠꯂꯛꯏꯁꯦ
ꯇꯨꯝꯒꯦ ꯍꯥꯏꯔꯁꯨ ꯌꯥꯗꯕ ꯂꯩꯁꯥꯕꯤ ꯑꯣꯏꯔꯗꯤ ꯑ ꯑꯗꯨꯝ ꯇꯨꯝꯔꯒ ꯂꯩ ꯇꯨꯝꯂꯒ ꯂꯩꯕ ꯌꯥꯏ ꯑꯗꯣ ꯍꯧꯖꯤꯛꯀꯥꯟꯗꯤ ꯊꯕꯛ ꯆꯠꯇ꯭ꯔꯒ ꯇꯨꯝꯂꯒ ꯂꯩꯔꯗꯤ ꯑꯁ ꯇꯥꯗꯤꯌꯦ ꯃꯤꯅꯥ ꯉꯥꯡꯅꯒꯗꯕꯁꯦ
ꯑꯗꯨꯅꯤꯅꯦ ꯉꯟꯅꯥ ꯍꯧꯖꯤꯛꯀꯥꯟ ꯀꯩꯅꯣ ꯇꯧꯔꯣ ꯅꯥ ꯅꯥꯄꯪꯕ ꯁꯥꯔꯣ ꯑꯗꯨꯗꯤ ꯌꯥꯔꯅꯤ ꯃꯤ ꯉꯥꯡꯉꯁꯨ ꯁꯨꯈꯪ ꯈꯪꯗꯕꯤꯗꯣ ꯅꯪꯅ ꯇꯧꯐꯝ ꯊꯣꯛꯄ ꯇꯧꯔ ꯂꯩꯔꯣ
ꯍꯣꯏ ꯑꯗꯨꯃꯥꯏ ꯇꯧꯔꯒ ꯂꯩꯕꯅꯤ
ꯍꯣꯏ ꯑꯁ ꯃꯣꯏꯁꯨ ꯉꯥꯡ ꯉꯥꯡ ꯋꯥ ꯇꯣꯛꯈꯤꯅꯤꯗ
ꯎꯝ ꯅꯪꯒꯟꯕꯗꯨ ꯈꯡꯉꯤꯗꯅ ꯑꯗꯨꯅꯤ
ꯃꯣꯏ ꯉꯥꯡꯉꯦꯅ ꯀ꯭ꯌꯥꯝ ꯀꯨꯏꯅ ꯉꯥꯡꯕ ꯉꯝꯒꯦꯔꯣ ꯅꯨꯡꯉꯥꯏꯅ ꯂꯩꯊꯣꯛꯑꯣꯁꯦ
ꯎꯝ ꯆꯥꯛꯇꯤ ꯆꯥꯔꯕ꯭ꯔꯣ
ꯍꯣꯏ ꯑꯩ ꯆꯥꯕꯗ ꯂꯣꯏꯕꯗ ꯉꯥꯏꯔꯤꯌꯦ
ꯑꯣ